ꯍꯜꯂꯣ
ꯑꯣ ꯇꯥꯕꯣ
ꯑꯣ ꯇꯥꯏ
ꯀꯩꯗꯧꯔꯤꯅꯣ
ꯑꯗꯨꯝ ꯍꯤꯞꯄꯤ ꯅꯣꯏꯗꯤ
ꯑꯩꯖꯨ ꯍꯤꯞꯄꯤ
ꯆꯥꯛꯇꯤ ꯆꯥꯔꯕꯣ ꯑꯌꯨꯛꯀꯤ
ꯆꯥꯒ꯭ꯔꯦ ꯅꯪꯗꯤ
ꯏꯖꯥꯝꯅꯤ
ꯄꯨꯡ ꯀꯌꯥ ꯔꯤꯕ
ꯍꯥꯥ
ꯄꯨꯡ ꯀꯌꯥ ꯆꯥꯏꯅꯣꯕ
ꯎ ꯏꯟꯇꯔꯦꯠꯇ
ꯉꯜꯂꯤꯍꯦ ꯀꯩ ꯏꯟꯖꯥꯡ ꯆꯥꯒꯦ
ꯑꯩꯈꯣꯏꯗꯤ ꯐꯨꯠꯕꯣꯜ ꯌꯦꯡꯗꯕꯅꯤꯅ ꯉꯟꯇꯥꯅ ꯆꯥꯈ꯭ꯔꯕ ꯉꯟ
ꯏꯁꯤ ꯏꯁ ꯋꯥꯔꯤꯗꯤꯀꯣ
ꯐꯨꯠꯕꯣꯜꯅꯦ ꯀꯥꯏꯅ ꯉꯝꯁꯨ ꯉꯝꯗꯅꯕ ꯁꯞꯄꯣꯠ ꯇꯧꯔꯒ ꯀꯥꯟꯅꯗꯕ
ꯑꯣꯏꯗ ꯑꯗꯨ ꯉꯝꯃꯣꯏ ꯍꯥꯏꯕꯗꯤ ꯈꯪ ꯍꯥꯏꯕ ꯉꯝꯗꯦꯅ
ꯑꯩ ꯐꯨꯠꯕꯣꯜ ꯑꯣꯏꯔꯦ ꯐꯨꯠꯕꯣꯜ
ꯍꯣꯏꯕ ꯑꯗꯨ ꯐꯔꯦꯕ
ꯑꯩꯔꯣ
ꯍꯣꯏ
ꯇꯧꯋꯦ ꯇꯧꯋꯦ
ꯉꯔꯥꯡ
ꯍꯥ ꯍꯥ
ꯄꯥꯃꯨꯏꯗ ꯀꯞꯅꯤꯡꯉꯥꯢ
ꯏꯁ ꯑꯥꯏ ꯁꯥꯎꯅꯅꯕ ꯇꯤꯚꯤ ꯊꯨ ꯒꯥꯢ ꯌꯥꯎꯕꯅꯦꯍꯦ
ꯑꯄꯪꯕꯒꯤ ꯑꯄꯪꯕꯒꯤ ꯊꯕꯛꯅꯤ ꯑꯗꯨꯒꯨꯝꯕꯗꯨꯗꯤ
ꯍꯥꯥ
ꯑꯄꯪꯕ ꯈꯣꯏꯅ ꯇꯧ ꯋꯥꯅꯦꯕ
ꯈꯪꯁꯨ ꯈꯪꯕꯤꯔꯣꯏꯗꯕꯗ ꯔꯣꯅꯥꯜꯗꯣꯅ ꯎꯝ ꯀꯩ ꯊꯕꯛ ꯇꯧꯔꯤꯔꯣ
ꯀꯩꯗꯧꯔꯤꯅꯣ
ꯇꯨꯝ ꯍꯤꯞꯄꯤ
ꯆꯔꯦꯠ ꯆꯔꯦꯠ ꯆꯔꯦꯠ ꯂꯥꯎꯕꯅꯤꯅ ꯃꯈꯣꯟꯗꯣ ꯑꯆꯥꯄꯣꯠ ꯆꯥꯏꯔꯣ
ꯆꯥꯗꯦꯗ ꯑꯩ ꯐꯣꯟ ꯑꯣꯏꯔꯝꯒꯅꯤ ꯑꯩ ꯐꯣꯟ ꯌꯥꯗꯕꯅꯤ ꯑꯩ ꯏꯁꯄꯤꯀꯔꯁꯦ
ꯃꯈꯣꯟ ꯑꯃꯥꯀꯣ ꯆꯤꯔꯪꯒꯨꯝꯕ ꯃꯈꯣꯟ ꯑꯃꯥ ꯆꯤꯆꯔꯦꯛ ꯇꯧꯕꯗꯣ ꯇꯥꯕꯋꯥꯅꯤ
ꯑꯣ
ꯀꯨꯏꯔꯤꯅꯦ ꯋꯥꯔꯤ ꯁꯥꯅꯗꯕ ꯏꯕꯥꯅꯤ
ꯉꯥꯏꯈꯣꯀꯣ ꯑꯩ ꯅꯪ ꯀꯥꯎꯔꯦ
ꯑꯝꯔꯛ ꯁꯥꯟꯅꯕꯗꯨꯗꯤ ꯑꯩꯅ ꯅꯪꯒꯤ ꯂꯩꯐꯝ ꯅꯪꯒꯤ ꯖꯥꯇꯤ ꯒꯦꯁ ꯇꯧꯕꯗ ꯊꯨꯝꯕꯗꯣ
ꯑꯣ ꯑꯗꯨ ꯑꯣꯏꯔꯦ ꯀꯥꯎꯗ꯭ꯔꯗꯤ ꯀꯩꯅꯣ ꯑꯗꯨ ꯌꯥꯝ ꯃꯤ ꯌꯥꯝ ꯂꯩꯕꯗꯨ ꯉꯁꯤꯗꯤ ꯀꯔꯤ ꯀꯔꯤ ꯇꯧꯒꯦ ꯅꯨꯡꯉꯥꯏꯔꯤ ꯈꯣꯏꯗꯤ ꯎꯝ
ꯀꯃꯥꯏ ꯅꯨꯡꯉꯥꯏꯅꯣ
ꯑꯗꯨꯝ ꯆꯥꯔꯒ ꯇꯨꯝꯃꯒ ꯅꯨꯡꯉꯥꯏꯇ꯭ꯔꯣ ꯑꯗꯨꯅ
ꯆꯥꯔꯒ ꯇꯨꯝꯃꯥꯒ ꯄꯨꯟꯁꯤ ꯅꯨꯡꯉꯥꯏꯕꯁꯤꯗꯤ ꯅꯨꯡꯉꯥꯏꯔꯤ ꯊꯕꯛ ꯇꯧꯔꯝꯕ ꯋꯥꯅ ꯂꯩ ꯂꯩꯕꯗꯨꯗꯤ ꯑꯗꯨ ꯅꯨꯡꯉꯥꯏ ꯍꯥꯏꯕ ꯇꯥꯕ ꯑꯈꯣꯏꯁꯦ ꯉꯁꯤ ꯀꯔꯤ ꯇꯧꯒꯦ ꯌꯨꯝꯗ ꯂꯩꯕ꯭ꯔꯣ ꯊꯕꯛ ꯇꯧꯕ꯭ꯔꯣ
ꯊꯕꯛ ꯇꯧꯗꯦꯗꯥ ꯇꯥꯕꯔꯣ
ꯍꯣꯁꯇꯦꯜ ꯅꯪ
ꯅꯠꯇꯦ ꯍꯦ ꯀꯥꯏꯗꯩꯅꯣ ꯌꯨꯝꯗꯅꯤ
ꯎꯝ
ꯃꯤ ꯑꯣꯟꯅꯔꯦ ꯑꯦ
ꯃꯤ ꯑꯣꯅꯔꯝꯒꯅꯤ
ꯎꯝ ꯑꯣꯟꯅꯒꯔꯝꯅꯦ
ꯑꯗꯣ ꯀꯣꯂꯦꯖꯀꯨꯝꯕ ꯃꯇꯝꯗꯦꯀꯣ
ꯀꯣꯂꯦꯖꯀꯤ ꯁꯦꯁꯟ ꯍꯧꯗ꯭ꯔꯤ
ꯌꯥꯝ ꯋꯥꯠꯂꯤꯒꯦ
ꯄꯤ ꯏꯟꯐꯣꯔꯃꯦꯁꯟ ꯄꯤꯔꯗꯤ ꯈꯤꯇꯪ ꯀꯣ ꯂꯥꯛꯄ ꯑꯗꯨ ꯄꯤꯗꯅꯤꯅ
ꯉꯁꯤ ꯀꯥꯕ ꯍꯧꯗꯔ꯭ꯤ ꯀꯔꯤꯁꯨ ꯀꯥꯔꯣꯏꯗ
ꯑ
ꯑꯣ
ꯃꯤꯁꯨ ꯂꯥꯛ ꯑꯣꯏꯕ ꯑꯣꯖꯥꯁꯨ ꯄꯥꯛ ꯑꯣꯏ
ꯑꯗꯨꯋꯥꯏꯔꯣ ꯅꯇ꯭ꯔꯒ ꯀꯩꯅ‌ꯣ
ꯍꯣꯏ ꯑꯗꯨꯝ ꯄꯥꯕꯅ
ꯑꯣ ꯐꯥꯔꯁ ꯁ‌ꯦꯃꯤꯁꯇꯔ ꯑꯣꯏꯗꯣꯏꯔꯣ ꯅꯠꯇ꯭ꯔꯒ ꯀꯃꯥꯏꯅ ꯇꯧꯕꯅꯣ
ꯑꯣ ꯐꯥꯔꯁ ꯏꯌꯥꯔꯅꯦ ꯕꯤ ꯌꯦ ꯁꯤ ꯐꯥꯔꯁ ꯏꯌꯥꯔꯗ
ꯑꯣ
ꯇꯣꯞ ꯊꯥꯕꯗ ꯂ‌ꯣꯏꯗ ꯉꯥꯏꯔꯤꯕꯅ‌ꯦꯕ ꯑꯗꯨ ꯀꯥꯒꯗꯕ
ꯎꯝ ꯆꯖꯤ ꯀꯌꯥꯁꯨꯔꯒ‌ꯦ ꯅꯪ
ꯆꯍꯤꯔ‌ꯣ
ꯎꯝ
ꯍꯤ ꯇꯔ ꯑꯥ ꯏꯪꯂꯤꯁꯇ ꯍꯥꯏꯒꯦꯗ ꯁꯚꯦꯟꯇꯤꯟ
ꯈꯔ ꯑꯉꯥꯡ ꯑ‌ꯣꯏꯔꯤꯀꯣ
ꯑꯥ ꯈꯪꯉꯦꯕ ꯃꯥꯅ ꯍꯥꯏꯅꯤꯡꯅꯦ ꯑꯗꯨꯒꯤ ꯍꯥꯏꯅꯤꯡꯗꯧꯕ
ꯐꯥꯒꯤ ꯇꯧꯅꯤꯗ ꯑꯉꯥꯡ ꯑꯣꯏꯔꯤ ꯁꯚꯦꯟꯇꯤꯟ ꯍꯥꯏꯁꯤ ꯑꯉꯥꯡ ꯑꯣꯏꯖꯔꯒꯁꯨ ꯑꯗꯨꯝ ꯌꯥꯕ ꯃꯇꯝꯅꯤ ꯀꯩꯅꯣ
ꯅ‌ꯣꯛꯁꯤꯔ ꯍꯥꯍꯥ
ꯀꯩ ꯖꯣꯛꯁ ꯇꯧꯕ ꯅꯠꯇꯦ ꯑꯁꯦꯡꯕꯗꯣ ꯍꯥꯏꯕꯅꯤ
ꯎꯝ ꯀꯨꯏꯔꯦ ꯑꯗꯨꯒꯨꯝꯕ ꯊꯕꯛ ꯊꯤꯔꯅꯤ ꯊꯕꯛ ꯊꯤꯔꯒ ꯆ ꯊꯕꯛ ꯇꯧꯔꯒ ꯊꯤꯗꯣꯛꯑꯒꯦ
ꯑꯗꯨꯒ ꯍꯥ
ꯊꯕꯛ ꯇꯧꯔꯒ ꯀꯣꯏꯔꯒ ꯄꯤꯊꯔꯤꯕꯤ ꯇ꯭ꯔꯥꯚꯦꯜ ꯇꯧꯔꯒꯀꯣ ꯑꯩꯒꯤ ꯃꯪꯂꯥꯟꯁꯦ
ꯅꯪꯒꯤ ꯗꯔꯤꯝꯖ‌ꯦ ꯇ꯭ꯔꯥꯕꯦꯂꯤꯡꯅꯦꯕ
ꯀꯔꯤ
ꯅꯪꯒꯤ ꯃꯪꯂꯥꯟꯁꯦ ꯇ꯭ꯔꯦꯚꯦꯜꯂꯤꯡ ꯇꯧꯕꯅ‌ꯦꯕ
ꯍꯣꯏ ꯇ꯭ꯔꯥꯕꯦꯂꯤꯡ ꯇ꯭ꯔꯥꯕꯦꯂꯤꯡꯒ ꯃꯥꯟꯅꯈ꯭ꯔꯦ ꯑꯩꯒꯤ ꯊꯕꯛꯀ ꯍꯥꯏꯔꯗꯤ ꯑꯩ ꯊꯕꯛꯁꯤ ꯇ꯭ꯔꯥꯕꯦꯂꯤꯡꯒꯨꯝꯕꯅꯤꯗ ꯑꯦꯚꯤꯌꯦꯁꯟ ꯌꯨꯅꯤꯀꯨꯔꯤꯗꯤ ꯑꯗꯨꯝ ꯇ꯭ꯔꯥꯚꯦꯜ ꯇꯧꯅꯤꯡꯉꯥꯏꯅꯤꯅꯀꯣ
ꯎꯝ
ꯀꯗꯥ ꯀꯊꯨꯝ
ꯑꯗꯨꯃꯥꯏꯅ
ꯅꯊꯟ ꯅꯊꯟꯗ ꯇ꯭ꯔꯥꯚꯦꯜ ꯇꯧꯕꯗꯨ ꯅꯨꯡꯉꯥꯏꯔꯣꯏꯅꯦ ꯀꯝꯄꯅꯤ ꯀꯝꯄꯅꯤ ꯑꯃ ꯌꯥꯎꯗ꯭ꯔꯗꯤ
ꯍꯥ
ꯍꯥ
ꯃꯤ ꯑꯃ ꯌꯥꯎꯗ꯭ꯔꯗꯤ ꯅꯨꯡꯉꯥꯏꯔ‌ꯣꯏ ꯍꯌꯦꯡ ꯊꯟꯗꯗꯤ
ꯍꯥꯏꯗꯤ
ꯅꯠꯇꯦꯗ ꯁꯨꯝ ꯀꯔꯤꯒꯨꯝꯕ ꯅꯪꯅ ꯀꯣꯏꯕ ꯆꯠꯅꯤꯡꯕ ꯑꯗꯨ ꯑꯗꯥ ꯂꯩꯕ ꯇꯥꯔꯒꯁꯨ ꯍꯥꯏꯕꯅꯤꯗ
ꯂꯩꯕ ꯇꯥꯔꯕꯁꯨ ꯀꯔꯤ ꯑꯣꯏꯔꯦ
ꯏꯊꯅ ꯆꯠꯄꯗꯨ ꯅꯨꯡꯉꯥꯏꯔꯣꯏ ꯍꯥꯏꯕꯅꯤꯗ
ꯑꯦ ꯑꯩꯗꯤ ꯀꯦꯕꯤꯟ ꯀ꯭ꯔꯨꯒꯤꯦ ꯍꯥꯏꯕꯅꯦ ꯑꯩ ꯊꯕꯛ ꯆꯠꯄ ꯀꯥꯟꯗ ꯇ꯭ꯔꯥꯕꯦꯜ ꯑꯃꯅ ꯅꯠꯇ꯭ꯔꯣ
ꯅꯪꯒꯤ ꯊꯕꯛꯇꯨꯅ ꯇꯣꯉꯥꯟꯉꯅ
ꯑꯣ ꯁꯨꯝ ꯑꯗꯨꯝ ꯍꯣꯂꯤꯗꯦꯁꯀꯨꯝꯕ ꯍꯥꯏꯕꯛꯑꯣ
ꯍꯣꯏ
ꯑꯗꯨꯗꯗꯤ ꯍꯣꯏ ꯐꯦꯃꯤꯂꯤꯒꯨꯝꯕ ꯐ꯭ꯔꯤꯅ ꯑꯣꯏꯔꯅꯤ ꯑꯗꯨꯗꯗꯤ ꯑꯩ ꯑꯦꯛꯖꯥꯝꯄꯜ꯫ ꯑꯦꯚꯤꯌꯦꯁꯟꯒꯨꯝꯕ ꯌꯥꯎꯔꯗꯤ ꯇꯤꯛꯀꯦꯠꯀꯨꯝꯕꯗꯤ ꯐ꯭ꯔꯤ ꯑꯣꯏꯔꯅꯤ ꯍꯣꯂꯤꯗꯦꯁꯀꯨꯝꯕ ꯑꯗꯨꯗꯤ ꯑꯗꯨ ꯑꯗꯨꯗꯤ ꯑꯩ ꯏꯃꯥꯔꯕꯤꯒꯨꯝꯕ ꯏꯅꯥꯎꯨꯝꯕ ꯂꯣꯏ ꯄꯨ ꯆꯠꯄ ꯑꯗꯨ ꯀꯣꯏ ꯉꯥꯛꯊꯣꯛꯀꯗꯕ
ꯅꯪꯁꯦ ꯐꯦꯃꯤꯂꯤꯒꯤ ꯏꯃꯨꯡ ꯏꯃꯨꯡꯒꯤ ꯍꯥꯏꯕ ꯋꯥ ꯌꯥꯝ ꯏꯜꯂꯝꯗꯧꯒꯤ ꯃꯥꯜꯂꯦꯀꯣ
ꯍꯤꯡꯕꯅꯦ ꯑꯩꯗꯤ ꯍꯣꯏ ꯍꯥꯏꯕ ꯇꯥꯔꯦ ꯆꯝꯅ ꯍꯤꯡꯖꯕ ꯍꯥ
ꯅꯨꯡꯁꯤꯅꯕ ꯂꯩꯕ꯭ꯔꯣ
ꯂꯩꯇꯦ ꯑꯩ ꯑꯗꯨꯒꯨꯝꯕ ꯊꯝ
ꯂꯩꯔꯝꯒꯅꯤꯗ
ꯂꯩꯇꯦ
ꯄꯥꯝꯕꯗꯤ ꯂꯩꯔꯝꯕ꯭ꯔꯣ꯫
ꯎꯝ ꯁꯦꯂꯦꯕ꯭ꯔꯤꯇꯤ ꯂꯩ
ꯑꯗꯣ ꯑꯁꯦꯡ ꯑꯁꯦꯡꯕ ꯍꯥꯏꯕꯅꯤ ꯅꯪ ꯍꯪꯕꯒꯤ ꯁꯦꯂꯦꯕ꯭ꯔꯤꯇꯤꯗꯤ ꯂꯩꯅ꯫
ꯑꯗꯨ ꯅꯠꯇꯕ
ꯂꯩꯇꯦ
ꯍꯥꯟꯅ ꯅꯨꯡꯁꯤꯅꯔꯃꯁꯨ ꯂꯩꯇꯦ꯫
ꯑꯗꯨꯗꯤ ꯂꯩ꯫
ꯑꯗꯨꯅꯤꯕ
ꯍꯥ
ꯑ ꯂꯩꯔꯝꯒꯅꯤ ꯍꯥꯏꯅ ꯁꯨꯝ ꯂꯩꯔꯝꯒꯗꯧꯕ ꯃꯥꯟꯕ ꯑꯗꯨꯒꯤꯀꯣ
ꯑꯗꯨꯗꯤ
ꯀꯃꯥꯏꯅ ꯇꯧꯅꯔꯦ ꯅꯣꯕꯥꯅꯤꯗꯤ
ꯑꯗꯨꯨꯝ ꯚꯥꯞ ꯇꯥꯟꯅꯗꯕꯒꯤ ꯑꯗꯨꯝ- ꯕꯥꯏ ꯕꯥꯏ
ꯇꯣꯛꯅꯈ꯭ꯔꯦꯗꯨꯝ꯫
ꯏꯃꯨꯡꯒꯤ ꯁꯤꯆꯨꯋꯦꯁꯟꯒꯨꯝꯕꯁꯦ ꯑꯗꯨꯝ ꯒ꯭ꯌꯥꯟ ꯇꯥꯅꯗꯕꯗꯣ ꯑꯟꯗꯔꯁ꯭ꯇꯦꯟꯗꯤꯡ꯫ ꯂꯩꯇꯕ ꯍꯥꯏꯕ ꯇꯥꯔꯦ ꯚꯥꯞ ꯇꯥꯅꯗꯕ꯫
ꯑꯗꯨꯗꯤ ꯑꯗꯨꯗꯤ ꯅꯨꯡꯉꯥꯏꯔꯝꯃꯣꯏꯗ ꯋꯥꯔꯤ ꯁꯥꯟꯅꯕ꯫ ꯑꯗꯨꯃꯥꯏꯟ ꯇꯧꯔꯗꯤ ꯋꯥꯔꯤ ꯁꯥꯟꯅꯕ ꯅꯨꯡꯉꯥꯏꯔꯝꯃꯣꯏꯕ
ꯎꯝ ꯑꯗꯨꯃꯥꯏꯅꯔ ꯈꯪꯗ꯭ꯔꯦꯗ꯫
ꯑꯗꯣ ꯅꯪꯒꯤ ꯐꯖꯅ ꯀꯥꯞꯄꯝꯃꯅꯤꯅꯦ ꯑꯗꯨꯗꯤ꯫
ꯁꯤꯁ ꯑꯗꯨꯒꯨꯝꯕ ꯃꯤ ꯅꯠꯇꯦ ꯑꯩꯗꯤ꯫
ꯅꯪꯁꯦ ꯊꯃꯣꯏ ꯈꯔ ꯀꯟꯕ ꯃꯥꯜꯂꯤꯀꯣ꯫
ꯀ
ꯀꯜꯂꯦꯕ
ꯈꯜ ꯑꯩꯅ ꯑꯃꯨꯔꯛ ꯑꯩꯅ ꯑꯃꯨꯔꯛ ꯑꯦꯛꯁꯄ꯭ꯂꯦꯟ ꯇꯧꯕꯗ ꯚꯥꯞ ꯇꯥꯗꯕ ꯃꯤꯗꯤ ꯑꯗꯨꯝ ꯇꯣꯛꯑꯦ ꯑ ꯑꯗꯨꯝ ꯍꯥꯞꯇꯥꯗꯅ ꯑꯗꯨꯝ ꯂꯩꯔꫭ ꯅꯪꯔꯩꯍꯧ ꯆꯠꯂꯒꯦ ꯑꯩꯁꯨ ꯁꯨꯃꯥꯏꯅꯅꯤ ꯑꯩꯗꯤ ꯎꯝ ꯑꯩ ꯑꯦꯛꯁꯄ꯭ꯂꯦꯟꯗꯤ ꯇꯧꯔꯝꯒꯅꯤ ꯑꯩ ꯚꯥꯞ ꯇꯥꯟꯅꯕꯗꯤ ꯍꯥꯏꯗꯤ ꯍꯥꯏꯔꯝꯕꯅꯦ ꯍꯩ ꯍꯩ ꯍꯩꯒꯅꯤꯕ ꯑꯗꯨꯗꯨꯗ ꯚꯥꯞ ꯇꯥꯗꯔꯗꯤ ꯑꯩꯁꯨ ꯑꯩꯒꯤ ꯐꯣ ꯇꯧꯒꯅꯤ ꯑꯩꯗꯤ ꯃꯥꯅꯅꯦ ꯍꯥꯏꯗꯤ ꯃꯤꯁꯨ ꯂꯤꯃꯤꯠ ꯂꯩꯅ ꯂꯤꯃꯤꯠ ꯍꯩꯕꯗꯤ ꯈꯪꯅꯉꯥꯏꯅꯤ ꯃꯤ ꯂꯣꯏꯅꯃꯛꯇꯤ ꯍꯜꯂꯣ ꯍꯜꯂꯣ ꯍꯜꯂꯣ ꯇꯥꯗꯦꯔꯦꯇꯅꯪ ꯉꯥꯡꯕꯗꯣ ꯍꯜꯂꯣ ꯏꯇꯥꯎ